ꯇꯥꯔꯕꯣ ꯀꯩꯗꯧꯔꯝꯃꯤꯅꯣ ꯑꯁ ꯆꯞ ꯃꯥꯟꯅꯅꯒ ꯍꯪꯃꯤꯟꯅꯩ ꯀꯩꯗꯧꯔꯝꯃꯤꯅꯣ ꯑꯣ
ꯀꯩꯗꯧꯃꯤꯅꯣ ꯆꯥꯛ ꯏꯁꯤꯡ ꯆꯥꯗ꯭ꯔꯤ ꯉꯍꯥꯛ ꯂꯩꯔ ꯆꯥꯒꯦꯅ
ꯑꯣ ꯑꯗꯨꯗꯤ ꯃꯥꯟꯅꯔ ꯑꯩꯁꯨ ꯀ ꯁꯨꯝ ꯐꯝꯕꯅꯦ ꯑꯩ ꯆꯥꯛ ꯆꯥꯕꯒꯤ ꯆꯥꯛ ꯆꯥꯎꯔꯣꯅ ꯍꯥꯏꯔꯝꯕꯅꯤꯗ ꯑꯩꯅ ꯉꯍꯥꯛ ꯂꯩꯔꯒ ꯆꯥꯔꯒꯦꯗ ꯑꯩꯅ ꯆꯥꯛꯁꯨ ꯀꯌꯥ ꯂꯥꯝꯗꯕ
ꯑꯣ ꯀꯩ ꯀꯩ ꯌꯦꯟꯖꯥꯡ ꯊꯣꯡꯉꯕ
ꯑꯩꯈꯣꯏꯗꯤ ꯉꯁꯤꯗꯣ ꯀꯩꯅꯣ ꯇꯧꯔꯦ ꯏꯔꯣꯜꯂꯦ ꯀꯩꯅꯣꯒ ꯑꯩꯈꯣꯏꯒꯤ ꯂꯐꯨ ꯊꯔꯣ ꯈꯪꯉꯤꯅ ꯑꯗꯨꯒ ꯊꯥꯡꯖꯤꯡꯒ ꯇꯧꯔ ꯏꯔꯣꯜꯂꯦ ꯑꯗꯨꯒ ꯑꯁ ꯃꯁꯤ ꯈꯔ ꯇꯧꯗꯧ ꯃꯥꯜꯂꯦ ꯉꯁꯤꯁꯦ
ꯑꯣ
ꯎꯝ ꯅꯣꯏꯗꯤ ꯀꯃꯥꯏ ꯇꯧꯔꯒꯦ
ꯑꯩꯈꯣꯏꯗꯤ ꯀꯥꯡꯁꯣꯏ ꯑꯃꯒ ꯍꯋꯥꯏ ꯑꯃꯒ ꯊꯣꯡꯉꯦ
ꯏꯁ ꯃꯩꯅꯤ ꯀꯩꯅꯣ ꯀꯥꯡꯁꯣꯏ ꯑꯃꯒ ꯍꯋꯥꯏ ꯑꯃꯒꯗꯤ ꯎꯝ ꯑꯣ ꯑꯅꯤꯗꯣ ꯄꯥꯁꯤꯟꯗꯣꯏꯅꯦꯕ ꯢꯁ ꯃꯩ ꯆꯠꯂꯦ ꯀꯩꯅꯣ
ꯅꯣꯏ ꯑꯗꯨꯗꯗꯤ ꯅꯣꯡ ꯆꯨꯗ꯭ꯔꯣ
ꯅꯣꯡ ꯆꯨꯏꯌꯦ ꯁꯤꯗ ꯅꯣꯡ ꯈꯔ ꯆꯨꯏꯌꯦ ꯅꯣꯡꯁꯦ ꯈꯔ ꯉꯁꯤ ꯁꯤꯁꯦ ꯈꯔ ꯈꯤꯑꯝꯃꯦ ꯑꯗꯩ ꯑꯃꯨꯛ ꯑꯁ ꯁꯤꯗꯤ ꯅꯣꯡ ꯇꯥꯔꯦꯅ ꯑꯃꯨꯛ ꯐꯤꯁꯦ ꯂꯧꯁꯤꯜꯂꯤ ꯑꯗꯒꯤ ꯑꯃꯨꯛ ꯉꯥꯢꯍꯥꯛ ꯂꯩꯔꯒ ꯅꯨꯡꯁꯥ ꯑꯃꯨꯛ ꯁꯥꯗꯣꯔꯛꯏ ꯅꯨꯡꯁꯥ ꯁꯥꯔꯛꯑꯦ ꯅ ꯑꯃꯨꯛ ꯐꯤ ꯑꯃꯨꯛ ꯐꯧꯗꯣꯛꯑꯣꯅ ꯅꯣꯡ ꯆꯨꯁꯤꯜꯂꯛ ꯑꯃꯨꯛ ꯒ꯭ꯌꯥꯟꯒ ꯇꯥꯗꯦ ꯇꯧꯁꯦ ꯑꯗꯨ ꯅꯣꯡ ꯆꯨꯕ꯭ꯔꯣ
ꯆꯨꯌꯦ ꯆꯨꯌꯦ ꯁꯤꯗꯁꯨ ꯍꯧꯖꯤꯛ ꯍꯧꯖꯤꯛ ꯆꯨꯔꯤꯌꯦ
ꯢꯁ ꯍꯧꯖꯤꯛ ꯆꯨꯔꯤꯕ
ꯑꯥ
ꯏꯃꯥꯏ ꯑꯣ ꯀꯩꯅꯣꯗꯤ ꯑꯏꯤꯡ ꯑꯁꯥꯗꯤ ꯀꯃꯥꯏꯅ ꯇꯧꯒꯦ ꯏꯪꯕ꯭ꯔꯣ ꯁꯥꯕ꯭ꯔꯣ
ꯑꯢꯤꯡ ꯑꯁꯥꯁꯦ ꯅꯣꯡ ꯃꯪꯉꯗꯤ ꯑꯗꯨꯝ ꯏꯪꯉꯦ ꯑꯗꯨꯒ ꯅꯨꯡꯁꯥ ꯁꯥꯔꯗꯤ ꯐꯖꯅ ꯁꯥꯏ ꯁꯤꯗ
ꯏꯁ ꯏꯃꯩ ꯌꯥꯏꯌꯦ ꯑꯗꯨꯗꯤ ꯍꯣꯏꯅꯦ ꯉꯁꯥꯏꯒꯤ ꯁꯥꯕ ꯂꯝꯒ ꯑꯣꯏꯔꯦꯀꯣ
ꯑꯥ
ꯑꯗꯨ ꯏꯪꯕꯗꯨꯃꯗꯤ ꯌꯥꯏꯑ ꯁꯥꯔꯒ ꯁꯥꯕꯗꯨꯃꯗꯤ ꯉꯁꯥꯏꯒꯤ ꯑꯗꯨꯝ ꯋꯥꯔꯅꯤ ꯍꯥꯏꯇꯥꯔꯦ ꯑꯗꯨꯒ ꯅꯣꯡ ꯆꯨꯔꯀꯥꯟꯗ ꯏꯪꯕꯗꯣ ꯑꯗꯨꯃꯗꯤ ꯉꯁꯥꯏ ꯌꯥꯝꯊꯤ ꯅꯨꯡꯉꯥꯏꯔꯝꯅꯤ꯫ ꯎꯝ ꯍꯥꯏꯗꯤ ꯅꯨꯃꯤꯠ ꯆꯨꯞꯄ ꯑꯃꯥ ꯁꯥꯔꯨꯔꯒ ꯉꯁꯥꯏ ꯅꯨꯃꯤꯗꯥꯡꯗꯅꯥ ꯅꯣꯡꯒ ꯆꯨꯁꯟ ꯇꯟꯁꯜꯂꯀꯥꯟꯗ ꯏꯁ ꯏꯪꯇꯛꯀ ꯂꯥꯎꯕꯗꯣ ꯌꯥ ꯖꯤ ꯋꯥꯈꯟꯁꯨ ꯅꯩꯊꯣꯛꯏꯗꯅ ꯄꯣꯠꯇꯣ
ꯀꯩ ꯀꯩ ꯍꯥꯏꯕ꯫
ꯉꯁꯥꯏꯒꯤꯅꯦ ꯅꯨꯡꯁꯥꯗꯣ ꯐꯖꯅ ꯅꯨꯃꯤꯠ ꯆꯨꯄꯝ ꯁꯥꯔꯨꯔꯒ ꯅꯨꯃꯤꯗꯥꯡ ꯏꯪꯕꯗꯨꯗꯤ ꯅꯨꯡꯉꯥꯏꯔꯝꯅꯤꯕ
ꯑꯥ ꯅꯨꯡꯉꯥꯏ ꯅꯨꯡꯉꯥꯏ
ꯄꯣꯊꯥ ꯃꯇꯝꯗꯨꯗ
ꯎꯝ ꯉꯁꯥꯏꯒꯩꯗꯣ ꯅꯣꯡꯁꯦ ꯃꯪꯉ ꯃꯪꯉ ꯂꯩꯕꯅꯦ ꯅꯨꯡꯗꯤꯟ ꯇꯥꯜꯂꯛ ꯄꯨꯡ ꯕꯥꯔꯣ ꯑꯃ ꯑꯗꯨꯋꯥꯏꯗꯗꯤ ꯅꯨꯡꯁꯥ ꯀꯟꯅ ꯁꯥꯔꯝꯃꯦꯕ
ꯑꯣ
ꯑꯗꯨꯗꯨꯒ ꯅꯨꯡꯗꯥꯡ ꯋꯥꯏꯔꯝꯗꯩꯅꯤ ꯅꯣꯡ ꯃꯪꯖꯤꯜꯂꯛꯏꯁꯦ ꯑꯗꯣ
ꯑꯣ
ꯅꯣꯡ ꯇꯥꯁꯜꯂꯛꯑꯦ ꯍꯧꯖꯤꯛꯇꯤ ꯀꯟꯅꯥ ꯇꯥꯌꯦ ꯅꯣꯡꯁꯦ ꯇꯞꯅꯒ ꯇꯥꯗꯦ
ꯑꯥ
ꯑꯗꯣ ꯉꯥꯏꯍꯥꯛ ꯂꯩꯒꯕꯨꯗꯤ ꯐꯗꯤ ꯐꯈ꯭ꯔꯅꯤ
ꯑꯣ ꯑꯗꯨꯒꯤ ꯇꯥ ꯑꯗꯨꯝ ꯇꯥꯍꯟꯅꯤꯡꯉꯝꯃꯅꯤꯗ ꯏꯪ ꯏꯪꯕꯅꯤꯅ ꯑꯥ ꯑꯗꯨꯅꯦ ꯁꯥꯗꯧ ꯁꯔꯨꯛ
ꯍꯨꯖꯤꯛ ꯀꯥꯂꯦꯟꯖꯦ ꯄꯨꯔꯥ ꯀꯩꯅꯣꯝ ꯇꯧꯔꯦꯕ
ꯃꯥꯅꯦ ꯃꯥꯅꯦ ꯍꯧꯖꯤꯛꯇꯤ ꯉꯍꯧꯋꯥꯏꯒꯁꯨ ꯃꯥꯟꯅꯗ꯭ꯔꯦ ꯅꯠꯇ꯭ꯔꯥ
ꯑꯥ
ꯑꯩꯈꯣꯏ ꯉꯍꯥꯟꯋꯥꯏ ꯑꯪ
ꯎꯈꯣꯡ ꯋꯥꯈꯣꯡꯗ ꯐꯝꯗꯅ ꯑꯗꯨꯝ ꯂꯩ ꯉꯝꯃꯝꯕꯅꯦ ꯍꯧꯖꯤꯛꯇꯤ ꯑꯗꯨ ꯑꯣꯏꯗ꯭ꯔꯦꯕ
ꯃꯥꯅꯦ ꯍꯧꯖꯤꯛꯇꯤ ꯑꯦ ꯁꯤ ꯗ ꯂꯥꯛꯈ꯭ꯔꯦꯕ꯫ ꯐꯦꯟꯒ ꯑꯦꯁꯤꯒꯅ ꯃꯍꯨꯠ ꯁꯤꯡꯒꯔꯦ ꯃꯥꯅꯦ ꯃꯥꯅꯦ꯫ ꯍꯧꯖꯤꯛꯇꯤ ꯌꯥꯗ꯭ꯔꯦ ꯍꯧꯖꯤꯛꯇꯤ ꯌꯥꯔꯦ ꯅꯣꯏ ꯃꯅꯤꯡꯒꯤ ꯏꯪꯈꯣꯜꯗꯨꯗꯤ ꯄꯣꯠ ꯆꯩ ꯀꯩꯀꯩ ꯑꯃ ꯑꯃ ꯀꯩꯀꯩ ꯊꯥꯔꯤꯒꯦ
ꯎꯝ ꯃꯇꯝ ꯃꯇꯝꯒꯤ ꯑꯣꯏꯕ ꯑꯗꯨꯝ ꯊꯥꯏ ꯍꯟꯗꯛꯁꯦ ꯍꯨꯖꯤꯛꯁꯦ ꯄꯣꯠꯁꯦ ꯊꯥꯕ ꯂꯣꯏꯁꯜꯂꯛꯄ ꯇꯥꯏꯃꯤꯡꯅꯦꯕꯀꯣ ꯑꯥ ꯑꯩꯈꯣꯏꯒꯤ ꯍꯥꯏꯗꯤ ꯀꯣꯕꯤꯒꯨꯝꯕ ꯑꯗꯒꯤ ꯍꯋꯥꯏ ꯑꯁꯥꯡꯕꯤ ꯑꯗꯒꯤ ꯁꯦꯕꯣꯠ ꯑꯗꯒꯤ ꯀꯥꯔꯣꯠ ꯀꯥꯔꯣꯠ ꯑꯃ ꯀꯥꯔꯣꯠ ꯑꯈꯥꯕꯤꯗꯣ
ꯀꯔꯣꯠ ꯈꯥꯕꯤꯗꯣ
ꯑꯥ ꯑꯗꯨꯒꯗꯤ ꯑꯗꯨꯝ ꯄꯥꯜꯂꯦ ꯑꯗꯣ ꯑ ꯂꯣꯏꯁꯜꯂꯛꯑꯦꯗ ꯍꯨꯖꯤꯛꯇꯤ ꯍꯥꯏꯗꯤ ꯑꯥ ꯃꯟꯅꯦ ꯃꯟꯅꯦ ꯍꯧꯖꯤꯛꯛꯇꯣ ꯑ ꯆꯨꯖꯥꯛꯅ ꯑꯃꯨꯛ ꯍꯧꯔꯛꯄ ꯃꯇꯝ ꯑꯣꯏꯗꯣꯏꯕ
ꯑꯣ ꯍꯧꯖꯤꯛ ꯍꯧꯔꯛꯄ ꯃꯇꯝ ꯑꯣꯏꯔꯥ꯫
ꯑ ꯑꯗꯨ ꯄꯥꯟꯕꯁꯨ ꯑꯗꯨꯝ ꯌꯥꯎꯅꯔꯕꯅꯦ ꯑꯗꯨꯝ ꯌꯣꯜꯂꯦ ꯆꯨꯖꯥꯛꯁꯦꯀꯣ ꯕꯖꯥꯔꯗꯒꯥꯗꯤ ꯑꯗꯨꯝ ꯐꯪꯉꯦ ꯑꯗꯣ ꯑꯩꯈꯣꯏꯒꯤꯗꯤ ꯑ ꯍꯧꯔꯛꯇ ꯉꯥꯏꯔꯤ ꯑꯩꯈꯣꯏ ꯑ ꯈꯔ ꯑꯥ ꯈꯔ ꯂꯩꯔꯗꯤ ꯑꯗꯨꯝ ꯌꯥꯗꯤ ꯌꯥꯔꯅꯤ ꯍꯦꯛꯄꯗꯤ ꯑꯈꯣꯏꯒꯤ ꯀꯩꯅꯣꯗꯤ ꯇꯧꯔꯦꯕ ꯑꯃ ꯑ ꯀꯃꯥꯏ ꯍꯥꯏꯗꯣꯏꯅꯣ ꯈꯪꯗ꯭ꯔꯦꯅꯦ ꯆꯨꯖꯥꯛꯁꯦ ꯍꯩꯖꯤꯡ ꯐꯥꯔꯛ
ꯍꯩꯖꯤꯡ ꯐꯥꯔꯛꯇꯣꯔꯦꯕ ꯑꯣ ꯑꯩꯈꯣꯏ ꯁꯣꯝꯗꯗꯤ ꯂꯣꯏꯁꯤꯜꯂꯛꯈ꯭ꯔꯦ ꯑꯩꯈꯣꯏ ꯁꯣꯝ ꯅꯥꯀꯟꯗ ꯑꯩꯈꯣꯏ ꯁꯣꯝꯗꯗꯤ ꯂꯣꯏꯁꯟꯕꯒꯤ ꯇꯔꯟ ꯑꯣꯏꯁꯜꯂꯛꯑꯦ ꯑꯗꯣꯝꯗꯅ ꯑꯃꯨꯛ ꯄꯥꯟꯕꯒꯤ ꯒꯤ ꯑꯃꯨꯛ ꯇꯟ ꯂꫭꯏꯁꯜꯂꯦꯅ ꯑꯈꯣꯏ ꯁꯣꯝꯗꯅ ꯑꯃꯨꯛ ꯉꯁꯥꯏꯒꯤ ꯂꯣꯏꯁꯜꯂꯛꯄꯗꯣ ꯑꯩꯈꯣꯏꯒꯤ ꯃꯊꯪ ꯃꯊꯪ ꯍꯦꯞꯄ ꯂꯣꯏꯅꯔꯀꯥꯟꯗ ꯑꯩꯈꯣꯏꯒꯤ ꯂꯥꯁ ꯑꯃ ꯂꯩꯗꯥꯏꯅꯦ ꯑꯩꯈꯣꯏꯒꯤ ꯂꯥꯁ ꯏꯁꯇꯦꯖ ꯑꯃ ꯎꯝ ꯑꯗꯨ ꯑꯣꯏꯔꯦ ꯑꯩꯈꯣꯏ ꯁꯣꯝꯅꯥꯀꯟꯗꯅ ꯑꯃꯨꯛ
ꯑꯣ
ꯑꯗꯨꯗꯤ ꯄꯣꯠ ꯊꯥꯕꯁꯤ ꯑꯗꯨꯗꯤ ꯉꯁꯥꯏꯒꯤ ꯑꯗꯣꯝ ꯅꯥꯀꯟꯗꯅ ꯈꯤꯇꯪ ꯊꯦꯡ ꯃꯥꯜꯂꯤꯀꯣ
ꯑꯥ ꯊꯦꯡꯉꯦ ꯊꯦꯡꯉꯦ ꯑꯗꯒꯤ ꯀꯩꯅꯣ ꯑꯩꯈꯣꯏꯒꯤ ꯑꯗꯨꯋꯥꯏꯗꯗꯤ ꯅꯣꯏ ꯑꯗꯨꯋꯥꯏꯗꯗꯤ ꯀꯩꯅꯣ ꯇꯧꯕ ꯍꯧꯅꯔꯃꯅꯤꯗ ꯂꯧꯁꯤꯡꯒꯤ ꯍꯧꯅꯔꯝꯃꯅꯤꯅ
ꯍꯧꯔꯦ ꯍꯧꯔꯦ ꯂꯧ ꯁꯤꯡꯒꯤ ꯍꯧꯔꯦ
ꯑ ꯑꯩꯈꯣꯏ ꯁ꯭ꯋꯥꯏꯗ ꯑꯩꯈꯣꯏ ꯁ꯭ꯋꯥꯏ ꯑꯩꯈꯣꯏ ꯁ꯭ꯋꯥꯏꯗꯁꯨ ꯍꯧꯔꯛ ꯍꯧꯔꯛꯄꯗ ꯉꯥꯏꯔꯤ ꯑꯩꯈꯣꯏ ꯁ꯭ꯋꯥꯏꯗꯅ ꯑꯃꯨꯛ
ꯑꯣ ꯍꯣꯏꯅꯦ ꯅꯣꯡꯁꯤꯡꯒꯤ ꯃꯇꯝꯒ ꯑꯣꯏꯕꯗꯨꯗꯀꯣ ꯑꯗꯨꯗꯤ ꯉꯁꯥꯏ ꯉꯥꯁꯥꯏꯒꯤ ꯁꯣꯝ ꯅꯥꯀꯟꯗ ꯃꯥꯟꯅꯗꯕꯅꯤꯅ ꯍꯥꯏꯇꯥꯔꯦ ꯃꯇꯝ ꯃꯇꯝꯒꯤ ꯃꯥꯒꯤ ꯃꯥꯒꯤ ꯑꯩꯈꯣꯏꯒꯤ ꯐꯥꯔꯃꯤꯡꯒꯤ ꯏꯁꯇꯥꯏꯜꯁꯦ ꯃꯥꯟꯅꯗꯕꯅꯤꯅꯀꯣ ꯎꯝ ꯂꯧ ꯂꯧꯀꯨꯝꯕ꯭ꯔꯣ
ꯂꯧꯁꯦ ꯀꯨꯝꯃꯦ ꯀꯩꯅꯣ ꯇꯧꯔꯤꯌꯦ ꯉꯁꯥꯏ ꯍꯥꯏꯗꯤ ꯉꯁꯥꯏ ꯑꯌꯨꯛ ꯀꯨꯝꯃꯨꯏꯌꯦ
ꯑꯥ
ꯍꯧꯖꯤꯛꯇꯣ ꯑꯩꯈꯣꯏꯒꯤ ꯁꯝꯄꯣꯔꯠ ꯈꯣꯏꯔꯒ ꯀꯩꯅꯣ ꯇꯧꯕꯒꯤ ꯇꯥꯏꯃꯤꯡ ꯑꯣꯏꯌꯦꯕꯀꯣ ꯏꯁꯤꯡ ꯅꯨꯡ ꯈꯔ ꯑꯥ ꯑꯗꯨꯗꯨꯅ ꯑꯗꯨꯒ ꯇꯧꯔꯝꯃꯦ ꯑꯗꯒꯤ ꯍꯥꯄꯨ ꯑꯅꯥꯏ ꯈꯤꯇꯪ ꯈꯨꯠꯂꯝꯃꯦ ꯑꯗꯣ ꯋꯥꯠꯂꯤꯗ ꯍꯥꯏꯗꯤ ꯂꯧꯔꯤꯌꯥꯒ ꯌꯥꯜꯂꯒ ꯍꯥꯄꯨ ꯐꯖꯅ ꯈꯨꯟꯒꯗꯕ ꯋꯥꯠꯂꯤꯕ ꯑꯣ ꯍꯥꯏꯐꯦꯠ ꯍꯥꯏꯐꯦꯠ ꯁꯨꯝ ꯇꯧꯁꯟꯕ ꯍꯧꯔꯝꯕꯅꯦ
ꯑꯥ
ꯑꯗꯣ ꯍꯟꯗꯛꯁꯦ ꯏꯁꯤꯡꯁꯦ ꯈꯤꯇꯪ ꯑ ꯀꯩꯅꯣ ꯇꯧꯋꯦ ꯋꯥꯗ꯭ꯔꯦ ꯍꯥꯏꯇꯥꯔꯦ ꯃꯃꯥꯡ ꯃꯃꯥꯡꯗꯤ ꯏꯁꯤꯡꯁꯤ ꯋꯥꯕꯅꯦꯕꯀꯣ
ꯎꯝ ꯎꯝ ꯃꯥꯅꯦ ꯑꯁ ꯃꯔꯛ ꯑꯃ ꯑꯩꯈꯣꯏ ꯏꯁꯤꯡ ꯌꯥꯝ ꯋꯥꯕ ꯃꯔꯛ ꯑꯃ ꯌꯥꯎꯈꯤꯕꯅꯤꯀꯣ ꯑꯩꯈꯣꯏ ꯂꯧꯗ ꯂꯧ ꯂꯧ ꯇꯧꯕꯗ ꯂꯧ ꯊꯥꯕꯗ ꯏꯁꯤꯡ ꯌꯥꯝ ꯋꯥꯕ ꯇꯔꯟ ꯑꯃ ꯑꯩꯈꯣꯏ ꯏꯁꯤꯡ ꯐꯪꯅꯗꯦ ꯀꯥꯏꯅ ꯇꯧꯕ ꯅꯣꯡ ꯆꯨꯗꯕꯒꯤ ꯃꯥꯅꯦ ꯑꯩꯈꯣꯏ ꯁꯨꯔꯦ ꯑꯩꯈꯣꯏ ꯁꯨꯔꯦ
ꯑꯣ
ꯑꯩꯈꯣꯏ ꯍꯧꯖꯤꯛ ꯁꯨꯔꯦ ꯅꯣꯡ ꯀꯥꯟ ꯆꯨꯔꯦ ꯍꯧꯖꯤꯛ
ꯑꯣ ꯑꯣ
ꯎꯝ ꯃꯥꯟꯅꯔꯦ ꯃꯥꯟꯅꯔꯦ ꯅꯣꯡꯆꯨꯕ ꯃꯥꯟꯅꯔꯦ
ꯃꯥꯟꯅꯔꯦ ꯃꯥꯟꯅꯔꯦ ꯑꯗꯣ ꯑꯩꯈꯣꯏ ꯏꯁꯤꯡ ꯋꯥꯕꯒꯤ ꯇꯥꯏꯃꯤꯡꯗꯨꯗ ꯏꯁꯤꯡ ꯇꯦꯡꯀꯤ ꯂꯩꯔꯒ ꯑꯣꯏꯅ ꯊꯥꯗꯩꯌꯦ ꯏꯁꯤꯡ ꯍꯥꯏꯗꯤ ꯇꯨꯔꯦꯟꯒꯤ ꯏꯁꯤꯡꯗꯨꯁꯨ ꯂꯧꯕꯁꯨ ꯐꯔꯛ ꯇꯥꯕ ꯍꯥꯏꯇꯥꯔꯦ ꯍꯥꯏꯗꯤ ꯊꯥꯏꯅꯒꯤ ꯑꯗꯨꯃꯥꯏꯅ ꯏꯁꯤꯡ ꯂꯨꯕꯤꯗꯣ
ꯑꯥ
ꯑꯗꯨꯗꯣ ꯑꯣꯏꯗ꯭ꯔꯦꯕ ꯍꯧꯖꯤꯛꯀꯤ ꯇꯨꯔꯦꯟꯒꯤ ꯏꯁꯤꯡꯁꯦ ꯍꯥꯢꯗꯤ ꯂꯣꯏ ꯃꯣꯠꯁꯤꯜꯂꯒ ꯂꯩꯥꯏꯅꯡ ꯉꯥꯛꯇꯅꯦꯕ ꯂꯩꯔꯤꯁꯦ
ꯑꯥ
ꯍꯅꯥ ꯃꯦꯆꯤꯟꯁꯤꯡꯗꯣ ꯆꯞꯅꯒꯅꯤꯅ ꯄꯥꯈꯠꯅꯕꯒꯤꯔ ꯀꯩꯒꯤꯅꯣ
ꯃꯥꯅꯦ ꯄꯥꯈꯠ ꯑꯃꯅꯦ ꯄꯥꯈꯠꯅꯤ ꯃꯤꯒꯤ ꯎꯝ ꯁꯦꯝꯕꯗ ꯄꯩꯁꯥ ꯃꯌꯥꯝ ꯆꯪꯕꯅꯤꯅꯀꯣ
ꯎꯝ ꯃꯥꯅꯤ ꯃꯥꯅꯦ ꯑꯗꯨꯗꯨꯅ ꯍꯧꯖꯤꯛꯇꯤ ꯑꯃꯨꯛ ꯈꯔ ꯐꯔꯦ ꯏꯁꯤꯡꯁꯦ ꯇꯨꯔꯦꯟꯗꯒꯤ ꯑꯗꯨꯝ ꯆꯤꯡꯉꯁꯨ ꯌꯥꯔꯦ ꯑꯗꯒꯤ ꯑꯩꯈꯣꯏꯒꯤ ꯃꯅꯤꯡꯗꯨꯗ ꯏꯁꯤꯡ ꯈꯣꯡ ꯃꯆꯥ ꯑꯃ ꯂꯩꯗꯅ
ꯑꯥ ꯂꯩ ꯂꯩ ꯂꯩ
ꯑꯗꯨꯒꯤꯗꯨꯗ ꯑ ꯑꯗꯨꯝ ꯑꯗꯨꯗꯩ ꯑꯗꯨꯝ ꯆꯤꯡꯉ ꯆꯤꯡꯉꯒ
ꯑꯗꯨꯗꯩ ꯆꯤꯡꯉ ꯆꯤꯡꯉ ꯁꯤꯖꯤꯟꯅꯕ ꯑꯣ ꯌꯥꯏ ꯌꯥꯏ ꯑꯗꯨꯅꯗꯤ ꯂꯥꯏꯌꯦ ꯑꯗꯨꯅꯗꯤ ꯂꯥꯏꯔꯦ ꯃꯔꯝꯗꯤ ꯉꯁꯥꯏꯒꯤ ꯑꯩꯈꯣꯏꯅ ꯍꯧꯖꯤꯛꯀꯤ ꯈꯣꯡꯗꯣ ꯂꯩꯔꯝꯅꯤꯅ ꯉꯁꯥꯏ ꯏꯁꯤꯡ ꯆꯤꯡꯈꯠꯂ ꯁꯤꯖꯤꯟꯅꯕꯗꯣ ꯂꯥꯏꯔꯦꯕ ꯉꯍꯥꯟꯋꯥꯏꯗꯤ ꯑꯗꯨꯖꯨ ꯉꯁꯥꯏꯒꯤ ꯏꯁꯤꯡ ꯐꯪꯉꯤ ꯐꯪꯗꯦꯒ ꯌꯥꯝ ꯇꯧꯒꯤꯕꯅꯦꯕ ꯑꯗꯨꯅ ꯏꯁꯤꯡꯒꯤ ꯑꯋꯥꯕꯖꯦ ꯐꯖꯅ ꯊꯦꯡꯅꯒꯤꯕꯅꯦꯕ ꯎꯝ ꯑꯗꯨ ꯍꯧꯖꯤꯛ ꯅꯣꯡ ꯆꯨꯕꯅꯤꯅ ꯀꯩꯅꯣ ꯇꯧꯗ꯭ꯔꯣ ꯊꯔꯣꯏ ꯊꯔꯣꯏ ꯈꯨꯨꯟꯗ꯭ꯔꯣ
ꯑ ꯍꯧꯖꯤꯛꯁꯨ ꯊꯔꯣꯏ ꯈꯨꯟꯕꯒꯤ ꯇꯥꯏꯃꯤꯡꯗꯣ ꯅꯠ ꯑꯣꯏꯗꯦꯕꯀꯣ ꯍꯥꯏꯗꯤ ꯊꯔꯣꯏ ꯈꯨꯟꯕꯒꯤ ꯇꯥꯏꯃꯤꯡ ꯑꯃ ꯂꯩꯕꯅꯦꯕ ꯍꯧꯖꯤꯛꯁꯤꯗꯤ ꯑꯃꯨꯛ ꯑꯩꯈꯣꯏꯒꯤ ꯍꯧꯖꯤꯛ ꯆꯨꯔꯛꯏꯕ ꯅꯣꯡꯖꯤꯗꯤ ꯂꯧꯁꯤꯡꯒꯤ ꯑ ꯑ ꯅꯣꯡꯅꯦꯕ ꯍꯧꯖꯤꯛꯀꯤꯖꯤꯗꯤ ꯁꯤꯒꯤ ꯂꯧꯁꯤꯡ ꯇꯧꯗ꯭ꯔꯤ ꯀꯥꯟꯒꯤ ꯃꯃꯥꯡꯗ ꯆꯨꯕ ꯅꯣꯡꯗꯣ ꯑꯗꯨꯗꯗꯤ ꯊꯔꯣꯏ ꯐꯖꯅ ꯈꯨꯜꯂꯦ ꯑꯩꯈꯣꯏꯖꯨ ꯑꯗꯨꯝ ꯈꯨꯟꯕ ꯌꯥꯎꯋꯦ ꯂꯧꯕꯨꯛꯇ ꯀꯨꯝꯊꯔꯒ ꯕꯛꯀꯦꯠ ꯑꯃ ꯄꯥꯏꯈ꯭ꯔꯒ ꯑꯗꯨꯝ ꯑꯥ ꯌꯧꯕꯤꯕꯧꯅꯤ ꯈꯨꯜꯂꯤꯁꯤ꯫
ꯏꯁ ꯑꯗꯨꯅꯦ ꯑꯗꯨꯗꯤ ꯌꯥꯝ ꯅꯨꯡꯉꯥꯏꯕꯅꯦ ꯑꯗꯨꯒꯤ ꯇꯥꯏꯃꯤꯡꯗꯣ ꯑꯗꯨꯒꯤ ꯇꯥꯏꯃꯤꯡꯗꯣ ꯈ꯭ꯋꯥꯏ ꯅꯨꯡꯉꯥꯏꯕ ꯇꯥꯏꯃꯤꯡꯅꯦ ꯑꯗꯣ
ꯎꯝ ꯉꯝꯗꯦ ꯉꯝꯗꯦ꯫
ꯎꯝ ꯕꯛꯀꯦꯠ ꯑꯃꯃꯒ ꯄꯥꯏꯕ ꯎꯝ꯫
ꯑ ꯂꯩꯔꯒ ꯆꯥꯔꯕꯨꯗꯤ ꯏꯁꯥꯅ ꯈꯨꯜꯂ ꯆꯥꯕꯗꯨꯅ ꯍꯅ ꯍꯥꯎꯋꯦꯕ ꯫
ꯃꯥꯅꯦ ꯃꯥ ꯆꯨꯃꯤ ꯆꯨꯝꯃꯤ ꯆꯨꯝꯃꯤ꯫ ꯈꯨꯗꯩ ꯑꯃꯒ ꯁꯦꯠꯂꯒ ꯀꯣ ꯈꯣꯡꯒꯥ ꯁꯦꯠꯇꯕꯤꯗ ꯈꯨꯗꯩ ꯑꯃꯒ ꯁꯦꯠꯂꯒ ꯑꯁ ꯉꯁꯥꯏꯒꯤ꯫ ꯂꯩꯗꯅ ꯃꯣꯖꯥ ꯐꯨꯔꯤ ꯑꯃ ꯂꯤꯠꯂꯒ ꯑꯗꯨꯝ ꯅꯨꯡꯁꯥꯗꯨꯗꯀꯣ ꯑꯩꯈꯣꯏ ꯅꯣꯡ ꯆꯨꯈꯤꯕꯒꯤ ꯑꯗꯒꯤ ꯂꯦꯞꯈꯤꯕꯒꯤ ꯅꯨꯡꯁꯥ ꯁꯥꯗꯣꯔꯛꯄꯒꯤ ꯇꯥꯏꯃꯤꯡꯗꯨꯅꯦꯕ ꯑꯩꯈꯣꯏꯅ ꯈꯨꯠ ꯕ ꯆꯞꯄ
ꯃꯥꯅꯦ ꯃꯥꯅꯦ ꯑꯗꯥꯏ ꯀꯥꯟꯗꯨꯗꯅꯤ ꯑꯗꯣ ꯑ ꯀꯩꯅꯣꯁꯦ꯫ ꯂꯧꯒꯤ ꯍꯥꯏꯗꯤ ꯑꯩꯈꯣꯏ ꯁ꯭ꯋꯥꯏꯗ ꯇꯧꯅꯕ ꯂꯧꯁꯤꯒ ꯅꯣꯏ ꯑꯗꯨꯋꯥꯏꯗ ꯇꯧꯕ ꯑꯗꯨꯒ ꯃꯥꯟꯅꯕ꯭ꯔꯣ ꯀꯃꯥꯏ ꯀꯃꯥꯏꯅ ꯇꯧꯒꯦ꯫
ꯃꯥꯅꯦ ꯃꯥꯅꯦ ꯑꯗꯨꯝ ꯃꯥꯟꯅꯗ ꯀꯩꯁꯨ ꯈꯦꯠꯅꯕꯗꯦ ꯑꯩꯈꯣꯏ ꯁꯤꯗꯅ ꯆꯤꯡꯅꯤꯅꯀꯣ ꯑꯩꯈꯣꯏꯁꯤꯅ ꯆꯤꯡꯅꯤꯅ ꯑꯩꯈꯣꯏꯒꯤꯗ ꯑꯃꯨꯛ ꯉꯁꯥꯏꯒꯤ ꯑꯩꯈꯣꯏꯒꯤ ꯇꯦꯔꯦꯁ ꯐꯥꯔꯃꯤꯡ ꯑꯅ ꯇꯧꯔꯦꯕ꯫ ꯑꯩꯈꯣꯏ ꯆꯤꯡꯗ ꯁꯨꯃꯥꯏꯅ ꯏꯁꯇꯦꯞ ꯏꯁꯇꯦꯞ ꯑꯩꯈꯣꯏꯒꯤ꯫ ꯅꯥꯏꯔꯀꯀꯣ ꯎꯝ ꯑꯗꯨꯃꯥꯏꯅ ꯇꯧꯕ ꯑꯗꯨ ꯀꯩꯁꯨ ꯈꯦꯠꯅꯕ ꯅꯠꯇꯦꯗ꯫ ꯑꯩꯈꯣꯏꯒꯤ ꯇꯝꯗꯅ ꯑꯩꯈꯣꯏꯒꯤ ꯄ꯭ꯂꯦꯟꯗ ꯂꯩꯈ꯭ꯔꯦꯅ
ꯑꯥ꯫
ꯑꯩꯈꯣꯏꯒꯤ ꯂꯣꯛꯄꯥꯛ ꯑꯄꯥꯛꯄꯗ ꯄ꯭ꯂꯦꯟꯗ ꯂꯩꯅ ꯁꯤꯗꯅ ꯑꯃꯨꯛ ꯆꯤꯡꯗ ꯁꯨꯃꯥꯏꯅ ꯇꯧꯕꯅꯦꯕ ꯑꯗꯨꯅ ꯀꯩꯁꯨ ꯈꯦꯠꯅꯕꯕꯨꯗꯤ ꯂꯩꯇꯦ꯫
ꯑꯣ ꯑꯗꯨꯗꯤ ꯃꯣꯏꯒꯤ ꯀꯩꯅꯣꯗꯣ꯫ ꯑ ꯑꯩꯈꯣꯏꯒꯤ ꯂꯧ ꯈꯣꯏꯕꯒꯤ ꯏꯁꯇꯥꯏꯜꯁꯦ꯫ ꯑꯩꯈꯣꯏꯒꯤ ꯃꯦꯆꯤꯟꯗ ꯇꯧꯕ꯭ꯔꯥ ꯅꯠꯇ꯭ꯔꯒꯅ ꯑꯩꯈꯣꯏꯒꯤ ꯏꯔꯣꯏꯒꯨꯝꯕ ꯑꯗꯒꯤ ꯁꯟꯒꯨꯝꯕꯅ ꯇꯧꯕ꯭ꯔꯕ꯫
ꯀꯩꯅꯣꯒꯨꯝꯕ ꯏꯔꯣꯏꯅ ꯇꯧꯋꯦ꯫
ꯑꯣ꯫
ꯏꯔꯣꯏꯅ ꯇꯧꯕ ꯏꯔꯣꯏꯒ ꯑꯩꯈꯣꯏꯒꯤ ꯑꯩꯈꯣꯏꯒꯤ ꯀꯩꯅꯣ ꯏꯁꯥ ꯑꯩꯈꯣꯏꯒꯤ ꯃꯤꯒ ꯍꯥꯏꯇꯥꯔꯦ꯫ ꯑꯩꯈꯣꯏꯅ ꯇꯧꯖꯕ꯫ ꯑꯗꯨꯒ ꯉꯁꯥꯏꯒꯤ ꯃꯇꯝꯗꯤ ꯌꯥꯝ ꯆꯪꯉꯦ꯫ ꯀꯩꯅꯣꯒꯤ ꯇꯥꯏꯞꯇ ꯑꯩꯈꯣꯏꯒꯤ ꯇꯝꯅ ꯇꯧꯕꯗꯨꯗꯤ ꯃꯥꯟꯅꯗ꯭ꯔꯦ꯫ ꯃꯣꯏꯅ ꯃꯦꯆꯤꯟꯅ ꯇꯧꯔꯦꯅ ꯑꯩꯈꯣꯏꯅ꯫ ꯀꯩꯅꯣꯅ ꯇꯧꯕꯅꯦꯕ ꯏꯔꯣꯏꯅ ꯇꯧꯍꯟꯕꯅꯦꯕ ꯏꯔꯣꯏꯁꯤꯗ ꯉꯁꯥꯏ ꯉꯁꯥꯏꯒꯤ ꯍꯣꯏꯔꯦ ꯍꯣꯏꯔꯒ ꯍꯥꯏ ꯍꯥꯏꯇꯥꯔꯦꯀꯣ ꯑꯗꯨꯃꯥꯏꯅ ꯈꯣꯏꯍꯟꯕ ꯍꯥꯏꯇꯥꯔꯦ ꯑꯗꯣ ꯉꯁꯥꯏꯒꯤ ꯀꯩꯅꯣꯗ ꯏꯔꯣꯏꯅ ꯇꯧꯕꯗꯣ ꯉꯁꯥꯏꯒꯤ ꯇꯝꯗ ꯇꯧꯕꯁꯨ ꯃꯥꯟꯅꯗꯕꯗꯨꯁꯨ ꯑꯩꯈꯣꯏꯅ ꯂꯩꯈꯣꯝ ꯌꯥꯝ ꯊꯣꯛꯏꯗꯅ ꯁꯤꯅ ꯂꯩꯈꯣꯝꯁꯦ ꯄꯥꯛꯊꯣꯛꯇꯕꯤꯅꯦꯕ ꯁꯤꯗꯅ ꯑꯃꯨꯛ ꯑ ꯑꯗꯨꯅ ꯆꯤꯡ ꯑꯣꯏꯕꯒꯤ ꯃꯥꯒꯤ ꯂꯩꯍꯥꯎꯁꯦ ꯈꯦꯠꯅꯩꯌꯦꯕꯅꯤꯁꯦ ꯑꯗꯣ ꯐꯕꯗꯤ ꯉꯁꯥꯏ ꯇꯝꯅ ꯌꯥꯝ ꯐꯩ ꯍꯣꯏ ꯄ꯭ꯂꯦꯟꯖꯤꯅ ꯐꯩꯌꯦꯕ ꯀꯩꯅꯣꯗꯤ ꯆꯤꯡꯒꯤꯁꯤꯗꯤ ꯀꯩꯁꯨ ꯉꯁꯥꯏꯒꯤ ꯂꯩꯗꯅ ꯑ ꯊꯣꯛꯄꯗ ꯃꯥꯒꯤ ꯀꯩꯅꯣ ꯉꯁꯥꯏꯒꯤ ꯃꯆꯥꯛ ꯊꯣꯛꯂꯛꯄꯗꯨꯕꯨ ꯑꯣꯏꯔꯣ ꯃꯥꯏ ꯔꯤꯁꯣꯔꯁꯇꯣ ꯀꯩꯁꯨ ꯌꯥꯝ ꯐꯪꯗꯦꯕ ꯑꯗꯒꯤ ꯃꯍꯥꯎꯁꯨ ꯋꯥꯠꯂꯦꯕ
ꯑꯣ
ꯑꯗ ꯇꯝꯒꯤ ꯉꯁꯥꯏꯒꯤ ꯊꯣꯏꯕꯤ ꯐꯥꯎꯒ ꯍꯥꯏꯕꯁꯦ ꯑ ꯅꯣꯏ ꯊꯥꯔꯉꯩꯩꯅ ꯅꯣꯏ ꯊꯥꯗ꯭ꯔꯣ ꯊ
ꯑꯣ ꯑ ꯊꯥꯔꯝꯃꯦ ꯊꯥꯔꯝꯃꯦ ꯍꯥꯟꯅꯗꯤ ꯑꯗꯣ ꯍꯧꯖꯤꯛ ꯇꯤ ꯑꯃꯨꯛ ꯁꯦꯕꯥꯅ ꯀꯣ ꯑꯗꯨꯅ ꯆꯦꯡꯖ ꯊꯣꯛꯄ ꯍꯦꯜꯂꯦꯅ ꯑꯗꯒꯤ ꯑꯃꯨꯛ ꯊꯣꯏꯕꯤ ꯐꯧꯁꯤꯗꯤ ꯑꯩꯈꯣꯏꯒꯤ ꯃꯣꯏꯖꯦ ꯖꯣꯇꯣꯟ ꯌꯥꯝ ꯆꯪꯉꯦꯕ ꯑꯩꯈꯣꯏ ꯇꯤꯟ ꯌꯥꯝ ꯇꯥꯒꯜꯂꯦꯕ ꯃꯣꯏꯁꯤꯗꯤ ꯑꯗꯨꯒꯤ ꯑꯗꯨꯃꯥꯏꯅ ꯋꯥꯕꯃꯛꯇꯣ ꯍꯥꯏꯗꯤ ꯅꯨꯡꯇꯤꯒꯤ ꯑꯩꯁꯨ ꯌꯨꯝꯗ ꯄꯥꯛ ꯂꯩꯕꯁꯨ ꯅꯠ ꯇꯦ ꯑꯗꯒꯤ ꯕꯕꯥꯁꯨ ꯌꯨꯝꯗ ꯄꯥꯛ ꯂꯩꯇꯕꯅꯤꯅꯀꯣ ꯏꯃꯥ ꯃꯊꯟꯗꯅꯤꯅ ꯏꯃꯥꯗꯤ ꯑꯃꯨꯛ ꯂꯧꯁꯤꯡ ꯐꯖꯅ ꯇꯧꯕꯁꯨ ꯍꯥꯏꯗꯤ ꯍꯥꯟꯅꯗꯒꯤ ꯇꯧꯔꯛꯄꯁꯨ ꯅꯠꯇꯕꯅꯤꯅ ꯍꯩ ꯇꯥꯔꯒꯁꯨ ꯍꯥꯏꯇꯥꯔꯦꯅꯦꯀꯣ ꯑꯗꯨꯗꯨꯅ ꯌꯨꯝꯒꯤ ꯊꯕꯛꯁꯨ ꯊꯥꯗꯣꯛꯄ ꯌꯥꯗꯕꯅꯤꯅ ꯑꯩꯈꯣꯏꯒꯤ ꯁꯦꯟꯅꯕꯗꯣ ꯈꯤꯇꯪ ꯐꯔꯛ ꯇꯥꯅꯤꯅ ꯑ ꯑꯥ ꯑꯗꯨꯗꯨꯅ ꯍꯧꯖꯤꯛꯀꯤ ꯁꯦꯕꯥ ꯍꯥꯏꯔꯤꯕ ꯐꯧꯁꯦ ꯁꯤꯖꯤꯗꯤ ꯑꯃꯨꯛ ꯖꯣꯇꯣꯟ ꯌꯥꯝ ꯀꯟꯅ ꯆꯪꯅꯗꯦ ꯆꯪꯅꯗꯦꯕꯀꯣ ꯑꯣ ꯑꯗꯨꯗꯨꯅ ꯑꯗꯨꯝ ꯀꯩꯅꯣ ꯇꯧꯖꯔꯦ ꯍꯧꯖꯔꯦ ꯑꯗꯣ ꯍꯣꯏ ꯃꯣꯏꯁꯨ ꯇꯤꯟꯕꯨꯗꯤ ꯇꯥꯏ ꯑꯗꯣ ꯃꯣꯏꯗ ꯇꯥꯕ ꯇꯤꯟꯒ ꯍꯧꯖꯤꯛꯀꯤ ꯆꯦꯡ ꯑꯐꯕ ꯍꯥꯏꯗꯤ ꯆꯥꯛ ꯑꯍꯥꯎꯕꯗ ꯇꯥꯕ ꯇꯤꯟꯗꯨꯒ ꯈꯦꯠꯅꯕ ꯍꯥꯏꯇꯥꯔꯦꯅꯦ ꯑꯗꯨꯗꯨꯅ ꯑ ꯑꯗꯨꯗꯨꯅ ꯈꯤꯇꯪꯗꯤ ꯍꯥꯏꯗꯤ ꯁꯥꯐꯩꯌꯦꯕ ꯍꯧꯖꯤꯛꯀꯤ ꯁꯦꯕꯥꯁꯤꯅ ꯑꯗꯨꯅ ꯑꯗꯨꯃꯥꯏꯅ ꯑꯩꯈꯣꯏ ꯃꯤ ꯂꯩꯇꯕꯅꯤꯅ ꯑꯗꯨꯃꯥꯏꯅ
ꯑꯁꯥ ꯑꯗꯨꯅ ꯐꯩ ꯑꯗꯨꯅ ꯐꯩ ꯑꯗꯨꯅ ꯐꯩ ꯐꯩ ꯐꯩ ꯐꯩ ꯑꯗꯨ ꯐꯩ ꯀꯩꯅꯣꯒꯨꯝꯕꯔꯣ ꯃꯣꯏꯁꯤꯕꯣ ꯇꯥꯎꯊꯕꯤꯒꯨꯝꯕ ꯑꯣꯏꯗꯣꯏꯔꯣ
ꯅꯠꯇꯦ ꯑꯩꯈꯣꯏꯒꯤ ꯀꯩꯅꯣꯒꯨꯝꯕꯅꯦ ꯍꯥꯏꯕ꯭ꯔꯤꯠ ꯑꯅ ꯆꯦꯡ ꯑꯃ ꯂꯩꯕꯗꯣ ꯈꯪꯕ꯭ꯔꯥ ꯑꯩꯈꯣꯏꯒꯤ ꯆꯦꯡ ꯁꯨꯔ ꯁꯨꯄꯔ ꯁꯨꯄꯔꯗꯒꯤꯁꯨ ꯍꯦꯟꯅ ꯐꯕ ꯍꯥꯏꯗꯤ ꯁꯨꯄꯔꯐꯥꯏꯟ ꯁꯨꯄꯔꯐꯥꯏꯟꯃꯛꯁꯨ ꯅꯠꯇꯕ ꯑꯩꯈꯣꯏꯒꯤ ꯃꯉꯣꯟꯗ ꯍꯦꯟꯅ ꯆꯦꯡ ꯐꯕ ꯑꯃ ꯂꯩꯔꯤꯕ ꯍꯥꯏꯗꯤ ꯆꯥꯛꯁꯦ ꯄꯨꯔꯥ ꯊꯣꯠꯄꯁꯨ ꯑꯣꯏꯗꯦ ꯑꯗꯨꯒ ꯄꯨꯔꯥ ꯀꯟꯕꯁꯨ ꯑꯣꯏꯗꯦꯕ ꯑꯗꯨꯝ ꯆꯥꯕꯗ ꯑꯗꯨꯝ ꯌꯥꯔꯦ ꯍꯧꯖꯤꯛꯀꯤ ꯆꯦꯡꯁꯦ ꯑꯗꯨꯝ ꯆꯥꯕ ꯌꯥꯕ ꯆꯦꯡꯅꯦꯕ ꯑꯗꯨ ꯑꯗꯨꯒꯤ ꯇꯥꯏꯞꯇ